ꯑꯣ ꯇꯥꯏꯌꯦ ꯇꯥꯏꯌꯦ ꯅꯪꯒ ꯋꯥꯔꯤ ꯁꯥꯟꯅꯕꯁꯨ ꯅꯨꯡꯉꯥꯏꯌꯦ
ꯑꯁꯤꯗꯤ ꯐꯖꯅ ꯇꯥ ꯅꯦꯠꯋꯥꯛꯁꯤ ꯅꯨꯡꯉꯥꯏꯔꯦꯕ
ꯅꯨꯡꯉꯥꯏꯔꯦ
ꯎꯝ ꯍꯣꯏ ꯋꯥꯀꯤꯡ ꯆꯠꯂꯤꯌꯦ ꯏꯆꯤꯛ ꯆꯤꯛꯄ ꯖꯒꯥꯁꯤꯗ
ꯑꯥ
ꯋꯥꯀꯤꯡ ꯆꯠꯂꯦ ꯑꯩꯈꯣꯏ ꯃꯅꯨꯡꯗ ꯆꯪꯉꯗꯤ ꯅꯦꯠꯋꯥꯛ ꯅꯨꯡꯉꯥꯏꯇꯦꯕ ꯃꯄꯥꯟꯗ ꯋꯥꯛꯀꯤꯡ ꯆꯠꯂꯤꯌꯦ ꯌꯥꯝ ꯅꯨꯡꯉꯥꯏꯌꯦ ꯂꯝꯕꯤꯗꯣ ꯅꯪ ꯌꯥꯎꯔꯒ ꯍꯦꯟꯅ ꯅꯨꯡꯉꯥꯏꯗꯣꯏꯅꯦ
ꯅꯣꯡꯃ ꯆꯠꯁꯦ ꯅꯣꯡꯃ ꯆꯠꯁꯦ
ꯍꯣꯏ ꯍꯣꯏ ꯅꯣꯡ ꯅꯣꯡꯃ ꯑꯁꯤꯗ ꯅꯣꯏ ꯕꯥꯆꯧꯍꯣꯏ ꯁꯤꯡꯗꯣ ꯑꯧ ꯌꯥꯔꯦ
ꯍꯨꯝ ꯌꯥꯗꯦ
ꯀꯩꯒꯤ
ꯑꯦ ꯅꯪꯒꯤ ꯑꯪꯀꯜꯗꯣ
ꯍꯣꯏ
ꯇꯥꯕ꯭ꯔꯣ ꯉꯁꯤ ꯑꯃꯨꯛ ꯆꯠꯈ꯭ꯔꯕ ꯍꯌꯦꯡ
ꯎꯝ ꯑꯩ ꯐꯣꯟꯗ ꯋꯔꯤ ꯁꯥꯅꯁꯦ ꯍꯌꯦꯡ ꯆꯠꯀꯅꯤ ꯍꯥꯏꯕ ꯉꯁꯤ ꯆꯠꯂꯣꯏꯌꯦ ꯍꯌꯦꯡ ꯑꯌꯨꯛ ꯉꯟꯇꯥ ꯆꯠ ꯆꯠꯇꯣꯏꯅꯦ ꯑꯌꯨꯛ ꯉꯟꯇꯥ
ꯍꯌꯦꯡꯅꯦ ꯑꯌꯨꯛ ꯉꯟꯇꯥ ꯑ ꯥ ꯏꯅꯥꯎꯅꯨꯄꯤꯅ ꯂꯩꯕꯒꯤ ꯌꯨꯝꯗꯣ ꯑꯗꯨꯗ ꯃꯣꯏ ꯎꯝ ꯃꯆꯦꯗꯣ ꯑꯗꯣ ꯑꯩꯈꯣꯏ ꯌꯨꯝ ꯑꯩꯈꯣꯏ ꯈꯨꯟꯗ ꯄ꯭ꯔꯊꯅ ꯇꯧꯅꯤꯡꯉꯥꯏ ꯂꯥꯛꯀꯅꯤ ꯍꯥꯏꯌꯦꯕꯀꯣ
ꯑꯣ ꯅꯣꯏꯌꯨꯨꯝ ꯅꯣꯏꯌꯨꯨꯝꯗ
ꯑꯩꯈꯣꯏ ꯈꯨꯟꯗ
ꯑꯣ
ꯑꯗꯨꯒꯤ ꯑꯗꯨ ꯂꯥꯛꯑꯅꯤ ꯑꯁꯣꯝꯗ ꯄꯤꯔꯛꯀꯦ ꯍꯥꯏꯌꯦ ꯑꯣ
ꯎꯝ ꯆꯞ ꯆꯥꯔꯦ ꯑꯩꯈꯣꯏꯗꯤ ꯊꯧꯑꯣꯏꯅ ꯊꯤꯟꯗꯣꯛ ꯊꯤꯟꯖꯤꯟ ꯇꯧ ꯇꯧꯋꯔꯁ ꯇꯧꯕꯩ ꯗꯔꯀꯥꯔ ꯑꯣꯏꯗ꯭ꯔꯦꯕ ꯅꯠꯇ꯭ꯔꯣ
ꯑꯗꯨꯅꯦ
ꯎꯝ ꯑꯩꯈꯣꯏꯅ ꯂꯝꯕꯤꯁꯦ ꯃꯈꯥꯗꯒꯤꯗꯤ ꯂꯩꯕꯥꯛꯀ ꯀꯩꯥꯁꯦ ꯀ ꯀꯣꯠ ꯈꯠꯄꯒꯤ ꯂꯣꯏ ꯃꯣꯠꯂꯦ
ꯎꯝ ꯃꯥ ꯂꯥꯛꯑꯗꯤ ꯃꯉꯣꯟꯗ ꯄꯤꯔꯛꯑꯣꯅ ꯍꯥꯏꯈ꯭ꯔꯕꯅꯤ ꯅꯣꯏ ꯑꯪꯀꯜꯗꯨꯁꯨ ꯁꯨ ꯎꯝ ꯍꯥꯏꯕꯗꯤ ꯒꯥꯔꯤ ꯈꯥꯝꯗꯣꯛ ꯈꯥꯝꯖꯤꯟ ꯇꯧ ꯇꯧꯕꯗꯣ ꯏꯚꯥꯏ ꯅꯣꯏ ꯅꯚꯥꯏ ꯍꯥꯏꯕꯔ ꯈꯪꯗꯦ ꯑꯗꯨꯃꯥꯏꯅ ꯇꯧꯕꯗꯨ ꯅꯨꯡꯉꯥꯏꯇꯦ ꯍꯥꯏꯕꯀꯣ
ꯅꯨꯡꯉꯥꯏꯇꯕꯅꯦ ꯍꯥꯏꯗꯤ ꯏꯁ꯭ꯀꯣꯠ ꯑꯗꯨꯒꯤꯅꯦ ꯃꯥꯡꯖꯧꯅꯅ ꯃꯃꯥꯡꯗ ꯐꯣꯟ ꯇꯧꯔꯛ ꯑ ꯍꯥꯏꯗꯣ
ꯎꯝ ꯑꯗꯨꯒꯤ ꯅꯨꯡꯉꯥꯏꯇꯦ ꯍꯥꯏꯌꯦꯕ ꯑꯗꯨ ꯑꯣꯏꯔꯁꯨ ꯄꯣꯠ ꯆꯩꯩ ꯄꯤꯅꯤꯡꯉꯥꯏ ꯊꯨꯔꯣ ꯊꯨꯔꯣ ꯍꯥꯏꯌꯦ ꯍꯥꯏꯌꯦ
ꯑꯗꯨꯨꯅꯦ ꯊꯨꯗꯔꯗꯤ ꯒꯥꯔꯤ ꯄꯨꯔꯦꯡ ꯂꯥꯛꯑꯕꯅꯤꯅ ꯃꯥꯗꯤ ꯀꯨꯏꯅ ꯈꯥꯝꯕ ꯌꯥꯔꯣꯏꯌꯦ
ꯎꯝ ꯃꯣꯏꯗꯤ ꯍꯥꯟꯅ ꯆꯠꯂꯦ ꯍꯥꯏꯌꯦ
ꯑꯁꯤ ꯆꯠꯀꯅꯤ ꯍꯥꯏꯕꯗꯣ ꯑꯁꯤ ꯆꯠꯀꯅꯤ ꯇꯧꯕꯗꯣ ꯉꯔꯥꯡꯒꯨꯝꯕꯅ ꯑꯗꯨꯝ ꯎꯝ ꯂꯦꯛꯄ ꯂꯥꯛꯄꯅꯦꯕ ꯑꯥꯗ ꯃꯈꯥꯒꯤ ꯂꯩꯀꯥꯏꯗꯣ ꯑꯥꯗ ꯂꯦꯛꯑꯒ ꯑꯌꯨꯛ ꯉꯟꯇꯥ ꯆꯠꯄ ꯍꯧꯕꯅꯦꯕ
ꯑꯥ ꯃꯟꯗꯦꯗ ꯄꯣꯠꯆꯩ ꯂꯧꯕ ꯆꯠꯂꯗꯤ ꯑꯗꯣ ꯃ ꯃꯥ ꯂꯥꯛꯑꯗꯤ ꯑꯗꯨꯝ ꯃꯟꯗꯦꯗ ꯀꯩꯊꯦꯜ ꯃꯟꯕꯤꯗ ꯑꯗꯨꯝ ꯊꯝ ꯄꯤꯔꯁꯤ ꯀꯣ
ꯍꯣꯏ ꯄꯤꯕꯗꯣ ꯑꯩꯈꯣꯏ ꯕꯥꯏꯗꯤ ꯊꯕꯛ ꯆꯤꯟꯕꯅꯤꯅꯀꯣ ꯃꯥꯁꯨ ꯊꯦꯡꯅ ꯑꯗꯨꯝ ꯍꯥꯏꯗꯕꯅꯦꯕ ꯈꯪꯗꯦ ꯑꯗꯨꯝ ꯉꯟꯅ ꯍꯥꯏꯊꯗꯕꯅꯦ ꯊꯦꯡꯅꯁꯨ ꯑꯗꯨꯝ ꯍꯥꯏꯊꯕꯅꯦꯕ
ꯑꯣ
ꯑꯗꯨ ꯀꯩꯅꯣ ꯐꯣꯟ ꯇꯧꯔꯒ ꯑꯁ꯭ꯋꯥꯏꯗ ꯂꯩꯔ ꯑꯗꯨꯝ ꯄꯤ ꯄꯤ ꯌꯥꯔꯦ ꯑꯗꯨꯒꯤ ꯅꯣꯏ ꯃꯈꯥ ꯃꯈꯥ ꯃꯈꯥꯒꯤ ꯂꯩꯀꯥꯏꯗ ꯅꯠꯇ꯭ꯔꯁꯨꯅꯦ ꯅꯪ ꯕꯖꯥꯔ ꯍꯥꯏꯒꯠꯂꯛꯄꯗꯣ ꯕꯖꯥꯔ ꯍꯥꯏꯒꯠꯂꯛꯄꯗꯣ ꯄꯣꯠꯆꯩ ꯂꯣꯏ ꯂꯩꯕ ꯂꯣꯏꯔꯦ ꯍꯥꯏꯔ ꯀꯥꯟꯗ ꯑꯩꯈꯣꯏ ꯏꯕꯥꯏꯗꯣ ꯀꯥꯏ ꯂꯩꯒꯦ ꯈꯣꯠꯀꯦ ꯍꯥꯏꯔꯒ ꯑꯗꯨꯝ ꯄꯤꯔꯝꯕ ꯌꯥꯏꯕ ꯕꯖꯥꯔꯗ ꯑꯣꯏꯔꯁꯨ ꯒ꯭ꯌꯥꯟ ꯇꯥꯔꯕ ꯏꯕꯥꯟꯅꯤ ꯆꯠꯂꯒ ꯑꯗꯨꯝ ꯄꯤꯔꯕ ꯌꯥꯏ ꯀꯩꯅꯣ
ꯍꯣꯏ ꯍꯣꯏ ꯍꯣꯏ ꯍꯣꯏ ꯍꯣꯏ
ꯒ꯭ꯌꯥꯟ ꯇꯔꯦꯀꯣ
ꯎꯝ ꯇꯥꯔꯦ
ꯑꯗꯨꯅꯤꯗ ꯑꯩꯅ ꯍꯥꯏꯔꯗꯤ
ꯑꯩꯅ ꯍꯥꯏꯕꯗꯤ ꯃꯥꯁꯨ ꯊꯕꯛ ꯆꯤꯟꯕꯅꯤꯅ ꯄꯣꯠ ꯆꯩ ꯁꯨꯃꯥꯏꯅ ꯇꯞꯄꯁꯦ ꯇꯥꯜꯂꯝꯒꯗ꯭ꯔꯅ ꯈꯟꯕꯀꯣ
ꯎꯝ ꯄꯣꯠ ꯆꯩ ꯄꯣꯠꯆꯩ ꯌꯥꯝꯕ꯭ꯔꯣ ꯌꯥꯝꯃꯦ ꯍꯥꯏꯕꯣ ꯉꯁꯥꯏꯗꯣ
ꯍꯣꯏ ꯌꯝꯗꯦ ꯆꯦꯡ ꯕꯣꯔꯥ ꯇꯪꯈꯥꯏ ꯑꯣꯏꯔꯝ ꯅꯤ
ꯆꯦꯡ ꯕꯣꯔꯥ ꯇꯪꯈꯥꯏꯗꯒꯤ ꯒꯥꯔꯤ ꯅꯠꯇꯦ ꯑꯩꯅ ꯍꯥꯏꯕꯗꯤ ꯑꯩꯈꯣꯏ ꯕꯥꯏ ꯏꯕꯥꯏ ꯒꯥꯔꯤꯗꯣ
ꯅꯣꯏ ꯌꯥꯝꯗꯦ ꯍꯥꯏ
ꯑꯣ ꯌꯥꯝ ꯃꯝ ꯃꯣꯏ ꯁꯣꯝꯗꯒꯤ ꯄꯣꯔꯛ ꯄꯗꯣ ꯄꯣꯠꯆꯩ ꯄꯨꯕ ꯅꯨꯡꯉꯥꯏꯔꯝꯗꯧ ꯃꯥꯟꯗꯦꯕ ꯍꯥꯏꯗꯤ ꯌꯥꯝ ꯌꯥꯝ ꯄꯨꯔꯁꯨꯅꯦ ꯂꯝꯕꯤ ꯁꯤꯗ ꯑꯁꯣꯏ ꯑꯉꯥꯝ ꯊꯣꯛꯑꯒꯗꯤ ꯃꯥꯡꯒꯗꯕꯅꯦꯕ
ꯎꯝ
ꯑꯗꯨꯅꯤꯗ ꯍꯝ ꯃꯟꯗꯦ ꯌꯥꯝ ꯊꯨꯅ ꯊꯣꯛꯍꯟꯅꯤꯡꯈ꯭ꯔꯦꯗ
ꯍꯥꯥ ꯀꯩꯒꯤ
ꯑꯦ ꯅꯤꯊꯧꯀꯥꯕꯗꯨꯗꯤ ꯑꯩ ꯁꯨꯇꯤꯅꯤ ꯀꯩꯅꯣ ꯁꯨꯇꯤ ꯄꯥꯝꯃꯤ ꯀꯩꯅꯣ
ꯍꯥ ꯍꯥꯥ
ꯎꯝ ꯎ ꯎꯝ ꯎꯝ ꯑꯁ ꯉꯥ ꯐꯥꯅꯤꯡꯉꯤꯗ
ꯑꯩꯁꯨ
ꯑꯩꯈꯣꯏ ꯀꯩꯅꯣꯝ ꯃꯇꯝꯗ ꯆꯠꯁꯦ ꯅꯤꯡꯊꯝꯊꯥꯗ ꯆꯠꯂꯒ ꯐꯥꯔꯨꯔꯁꯦ
ꯏ ꯀꯥꯏꯌꯦ
ꯏꯁ ꯀꯔꯤ ꯏꯀꯥꯏꯕ꯭ꯔꯥ
ꯏꯀꯥꯏꯌꯦ
ꯑꯩ ꯀꯩꯅꯣꯒꯤ ꯀꯩꯅꯣꯗꯣ ꯉꯥ ꯐꯥꯕꯒꯤ ꯂꯪꯕꯗꯣ ꯈꯪꯕ꯭ꯔꯥ
ꯑꯥ ꯆꯦꯛ ꯍꯥꯏꯕ꯭ꯔꯥ
ꯍꯣꯏ ꯑꯗꯨ ꯂꯪꯕ ꯀꯌꯥ ꯍꯩꯇꯕꯩꯅꯦ ꯍꯩꯔꯗꯤ ꯑꯗꯨꯝ ꯇꯧꯔꯒꯕꯨꯗꯤ ꯍꯩꯅꯦꯕꯀꯣ ꯑꯩꯗꯤ ꯑꯥꯗ ꯂꯩ ꯑꯥ ꯂꯩꯔꯒ ꯐꯥꯔꯨꯔꯗꯤ ꯍꯩꯗꯤ ꯍꯩꯔꯅꯦꯕ ꯍꯩꯇꯕꯅꯤꯅ ꯈꯔꯗꯤ ꯑꯗꯨꯝ ꯍꯩꯗ ꯑꯗꯣ ꯌꯥꯝ ꯍꯩꯇꯕ ꯑꯗꯨ ꯅꯠꯇ꯭ꯔꯁꯨ ꯑꯩꯈꯣꯏꯒꯤ ꯄꯟ ꯊꯤꯡꯉ ꯀꯩꯅꯣ ꯇꯧꯕꯗꯣ ꯌꯥꯏꯗ ꯐꯈꯔꯨ ꯌꯥꯏ ꯕꯤꯜ ꯌꯥꯝ ꯂꯩꯕꯅꯦ ꯅꯪ ꯈꯪꯗꯕꯩ ꯇꯧꯕ
ꯀꯔꯤ ꯀꯔꯤ ꯉꯥ ꯂꯩꯕ꯭ꯔꯥ
ꯉꯥ ꯑꯍꯥꯎꯕ ꯉꯥꯛꯇꯅꯦ ꯍꯥꯏꯗꯤ ꯀꯩ ꯍꯥꯏꯁꯤꯔ ꯌꯥꯝ ꯅꯥꯟꯕ ꯃꯆꯥ ꯑꯃ ꯀꯩꯅꯣꯗꯣ ꯑꯗꯨ ꯂꯣꯏ ꯁꯨꯔꯦꯗ ꯑꯁꯥꯡꯕꯗꯨꯒ ꯂꯣꯏꯅ ꯁꯨꯔꯦ ꯅꯪꯗꯤ ꯑꯝꯐꯥꯎ ꯆꯠꯇ꯭ꯔꯤꯕꯣ
ꯆꯠꯇꯦ ꯆꯠꯅꯤꯡꯉꯦ ꯑꯗꯨ ꯑꯣꯏꯔꯁꯨ
ꯆꯠꯁꯦ ꯑꯩꯈꯣꯏꯒ ꯄꯟ ꯄꯟꯒꯨꯝꯕ ꯊꯤꯡꯉꯒ ꯀꯩꯅꯣ ꯇꯧꯕꯗ ꯌꯥꯝ ꯌꯥꯝꯅ ꯋꯥꯕꯅꯦ ꯑꯩꯈꯣꯏꯒꯤ ꯂꯩꯄꯥꯛ ꯀꯩꯀꯥ ꯍꯣꯟꯕꯗꯀꯣ ꯋꯥꯕꯅꯦ
ꯍꯥꯎꯒꯅꯤ
ꯄꯟ ꯊꯤꯡꯕ ꯂꯣꯏꯔꯒ ꯏꯁꯤꯡ ꯀꯪꯗꯕ ꯇꯥꯏꯃꯤꯡꯁꯦ ꯑꯁ ꯌꯥꯝ ꯅꯨꯡꯉꯥꯏꯕꯅꯦ ꯉꯥ ꯐꯥꯕꯗꯣ
ꯉꯥ ꯃꯆꯥ ꯃꯆꯥ ꯎꯝ ꯄꯤꯛꯇ꯭ꯔꯨ ꯄꯤꯛꯄꯗꯣ
ꯍꯣꯏ
ꯆꯤꯡꯗꯨꯁꯨ ꯊꯥꯎꯗ ꯇꯥꯎꯊꯣꯛ ꯑꯒ ꯆꯥꯕ
ꯍꯣꯏ ꯍꯥꯎ ꯍꯥꯎꯕꯅꯦ ꯑꯩꯈꯣꯏꯒꯤ ꯆꯤꯡꯒꯤ ꯀꯩꯅꯣꯗꯤ ꯉꯥꯗꯤꯀꯣ ꯁꯤꯒꯤ ꯁꯤꯗ ꯂꯩꯕ ꯌꯥꯝ ꯃꯍꯥꯎ ꯌꯥꯝ ꯇꯣꯉꯥꯟꯕꯅꯦ ꯃꯍꯥꯎ ꯌꯥꯝꯕꯅꯦ ꯎꯝ
ꯌꯥꯝ ꯂꯩꯕꯅꯦ ꯑꯥꯎ ꯍꯧꯖꯤꯛꯇꯤ ꯍꯥꯟꯅꯗꯤ ꯌꯥꯝꯃꯝꯕꯅꯦ ꯍꯧꯖꯤꯛꯇꯤ ꯀꯩꯅꯣꯗꯒꯤ ꯔꯦꯜꯋꯦꯒꯤ ꯂꯥꯛꯄꯗꯣ ꯁꯤꯃꯦꯟ ꯃꯍꯤ ꯍꯥꯢꯗꯤ ꯀꯦꯃꯤꯀꯦꯜ ꯃꯍꯤ ꯆꯦꯟꯊꯕꯗꯨꯗ ꯉꯥ ꯁꯤꯡꯁꯦ ꯀꯌꯥ ꯂꯩꯕ ꯅꯤ ꯌꯥ ꯌꯥꯗ꯭ꯔꯦꯕ ꯑꯗꯨꯅ ꯏꯌꯥꯝꯕꯁꯦ ꯀꯩ ꯍꯥꯏꯁꯤꯔꯥ ꯃꯆꯥ ꯃꯆꯥ ꯃꯍꯥꯎꯁꯨ ꯈꯔ ꯍꯟꯙꯥꯒꯔꯦ ꯃꯆꯥ ꯃꯆꯥꯁꯤꯡꯗꯣ ꯁꯤꯃꯦꯟꯒꯨꯝꯕ ꯅꯨꯡ ꯈꯨ ꯌꯥꯝ ꯂꯩꯕꯅꯦ ꯔꯀꯦꯁ ꯁꯨ ꯌꯥꯝ ꯂꯩꯕꯅꯦ ꯀꯩꯅꯣ ꯍꯧꯖꯤꯛ ꯅꯣꯡꯖꯨ ꯊꯥ
ꯉꯧꯔꯒ ꯍꯥ ꯍꯥꯎꯕꯅꯦ
ꯍꯧꯖꯤꯛ ꯅꯣꯡꯖꯨ ꯊꯥꯀꯣ ꯃꯇꯥꯏ ꯃꯇꯥꯏꯗ ꯊꯣꯛꯅꯔꯝꯒꯅꯤ ꯑꯗꯣ ꯍꯥꯟꯅ ꯑꯈꯣꯏ ꯏꯄꯥ ꯍꯣꯏ ꯑꯗꯨꯝ ꯐꯥꯕ ꯆꯠꯄꯅꯦ ꯑꯩꯈꯣꯏ ꯑꯩꯒ ꯀꯩꯀꯨ ꯐꯥꯕ ꯅꯨꯡꯉꯥꯢꯔꯤꯕ ꯅꯪꯕꯣ
ꯍꯩꯌꯦ ꯑꯗꯨ ꯑꯣꯏꯔꯁꯨ ꯀꯤ ꯌꯦ
ꯀꯤꯌꯦ ꯑꯩꯁꯨ ꯀꯤꯕꯅꯦ ꯆꯞ ꯆꯞꯄꯗꯤ ꯌꯥꯝ ꯅꯥꯕꯅꯦ
ꯎꯝ ꯎꯝ
ꯃꯥꯏ ꯀꯩꯅꯣꯗꯣ ꯌꯦꯡꯉꯣ ꯆꯞꯄꯗꯤ ꯏꯁ ꯌꯥꯝ ꯅꯨꯡꯉꯥꯏꯔꯦ
ꯍꯦ ꯍꯦ ꯍ
ꯂꯩꯕꯅꯦ ꯃꯊꯛꯇꯒꯤ ꯄꯨꯔꯥ ꯈꯨꯠꯅꯀꯣ ꯄꯨꯔꯥ ꯇꯧꯒꯗꯕꯅꯦ ꯅꯝ ꯅꯝꯖꯤꯟꯒꯗꯕꯅꯦꯕ ꯅꯝꯖꯤꯜꯂꯒ ꯐꯥꯗꯗꯤ ꯍꯦꯛꯇ ꯌꯥꯗꯕꯅꯦ
ꯎꯝ
ꯅꯪ ꯐꯥ ꯀꯃꯥꯏꯅ ꯐꯥ ꯍꯩꯕꯅꯦ
ꯍꯩꯇꯦ
ꯏꯁ
ꯗꯨꯅꯤꯅꯦ
ꯑꯦ ꯍꯥꯠꯂꯗꯤ ꯀꯃꯥꯏꯅ ꯍ ꯑꯦ ꯋꯥꯏꯈꯨꯕꯨ ꯍꯥꯠꯂꯗꯤ ꯀꯃꯥꯏ ꯆꯥꯗꯣꯏꯕ
ꯅꯨꯡꯅ ꯊꯣꯝꯃꯗꯤ ꯁꯤꯔꯦꯗꯅ
ꯅꯨꯡꯅ ꯊꯣꯡꯂꯗꯤ ꯂꯣꯏ ꯀꯥꯏꯔꯦ ꯂꯣꯏ ꯊꯨꯒꯥꯏꯔꯦ ꯀꯃꯥꯏ ꯆꯥꯔꯅꯤ
ꯑꯁ ꯈꯪꯗꯦ ꯑꯍꯥꯎꯕ ꯌꯥꯝ ꯆꯥꯅꯤꯡꯉꯤ
ꯍꯨꯝ ꯑꯗꯨꯗꯤ ꯃꯤꯑꯣꯏꯕꯩ ꯂꯣꯏꯅꯃꯛꯅꯤ ꯀꯩꯅꯣ ꯑꯍꯥꯎꯕ ꯆꯥꯅꯤꯡꯕ ꯉꯥꯛꯇꯅꯤ ꯍꯥꯎꯇ ꯍꯥꯎ ꯍꯥꯎꯇꯕꯗꯤ ꯀꯥ ꯌꯥꯝꯅ ꯆꯥꯅꯤꯡꯉꯔꯣꯏ ꯑꯍꯥꯎꯕ ꯑꯗꯨꯝ ꯆꯥꯅꯤꯡ ꯇꯥꯕꯅꯤ ꯀꯅꯥꯅ ꯍꯥꯎ ꯑꯍꯥꯎ ꯇꯕꯗꯤ ꯀꯅꯥꯝꯅ ꯆꯥꯅꯤꯡꯗ꯭ꯔꯦ ꯑꯗꯨꯒꯤꯅꯤ ꯑꯍꯥꯎꯕ ꯑꯍꯥꯎ ꯅꯨꯡꯇꯤꯒꯤ ꯃꯤꯈꯥꯔꯗꯤ ꯅꯨꯡꯇꯤꯒꯤ ꯑꯗꯨꯝ ꯍꯥꯎ ꯑꯩꯗꯤꯀꯣ ꯌꯦꯟ ꯀꯩꯀꯥ ꯊꯣꯡꯉ ꯅꯨꯡꯇꯤꯒꯤ ꯆꯥꯕ ꯁꯔꯨꯛꯄꯨꯗꯤ ꯑꯩꯈꯣꯏꯒꯤ ꯉꯥ ꯑꯌꯥꯏꯕꯒꯨꯝꯕ ꯑꯗꯨꯝ ꯀꯩꯅꯣ ꯂꯩꯕꯗꯣ ꯗꯨꯒ ꯏꯟꯖꯥꯡ ꯅꯥꯄꯤ ꯍꯥꯏꯇꯥꯔꯦꯀꯣ ꯏꯟꯖꯥꯡ ꯅꯥꯄꯤ ꯃꯥꯅ ꯃꯁꯤꯡꯗꯨꯒ ꯑꯗꯨꯗꯩ ꯍꯥꯞꯄꯒ ꯑꯗꯨꯝ ꯆꯥꯅꯤꯡꯉꯦ ꯌꯦꯟ ꯅꯥꯗꯤ ꯑꯣꯛ ꯀꯨꯝꯕ ꯅꯨꯡꯇꯤꯒꯤ ꯆꯥꯕꯩ ꯁ꯭ꯔꯨꯛ ꯄꯨꯗꯤ
ꯑꯗꯨ ꯑꯣꯏꯔꯁꯨ ꯅꯨꯡꯇꯤꯒꯤ ꯆꯥꯗ꯭ꯔꯁꯨ ꯑꯗꯨꯝ ꯆꯥꯕ ꯀꯥꯟꯗ ꯄꯤꯁ ꯑꯃ ꯑꯃ ꯑꯗꯨꯝ ꯆꯥꯔꯗꯤ ꯆꯥꯅꯤꯡꯉꯦꯕ
ꯑꯗꯨꯅꯦ ꯑꯩꯅ ꯄꯥꯝꯃꯤꯗꯣ
ꯎꯝ ꯌꯥꯝ ꯆꯥꯗꯕꯤꯗꯀꯣ
ꯍꯣꯏ ꯌꯥꯝ ꯆꯥꯗꯕꯤꯗ ꯌꯥꯝ ꯆꯥꯗꯦꯕꯤꯗ ꯈꯖꯤꯛꯇꯪ ꯈꯖꯤꯛꯇꯪ ꯆꯥꯕꯗꯨꯅ ꯑꯗꯨꯝ ꯍꯥꯎ ꯕꯅꯦ ꯇꯥꯕꯔꯣ ꯌꯥꯝ ꯆꯥ ꯌꯥꯝ ꯆꯥꯗꯕꯤꯗ ꯈꯖꯤꯛꯇꯪ ꯈꯖꯤꯛꯇꯪ ꯆꯥꯕꯗꯣ ꯍꯥꯎꯕꯅꯦ ꯑꯗꯨꯅ ꯍꯦꯟꯅ
ꯎꯝ
ꯅꯠꯇ꯭ꯔꯣ ꯄꯨꯔꯥ ꯑꯈꯣꯏ ꯆꯥꯛ ꯏꯟꯖꯥꯡ ꯊꯣꯡ ꯆꯥꯛ ꯏꯟꯖꯥꯡ ꯊꯣꯡꯕꯁꯨ ꯑꯩꯈꯣꯏ ꯆꯥꯛ ꯏꯟꯖꯥꯡ ꯆꯥꯕꯗꯁꯨ ꯆꯥꯝꯃꯜꯂꯁꯨ ꯍꯥꯎꯑꯦ ꯋꯥꯕꯗꯣ ꯑꯗꯨꯃꯥꯏꯅ ꯌꯥꯝ ꯌꯥꯝ ꯆꯥꯃꯜꯂꯁꯨ ꯍꯥꯎꯇꯕꯅꯦꯕ ꯇꯣꯏꯅ ꯆꯥꯃꯜꯂꯁꯨ ꯍꯥꯏꯕ ꯑꯁ ꯅꯣꯡꯃꯨꯛ ꯃꯪꯉꯛꯑꯦꯗ
ꯈꯪꯗꯦ ꯑꯩꯁꯨ ꯐꯣꯟ ꯆꯥꯔꯖ ꯇꯧꯒꯦ
ꯊꯥ ꯃꯉꯜ ꯊꯥ ꯃꯉꯜꯗꯤ ꯎꯔꯦ ꯑꯗꯨ ꯅꯣꯡ ꯁꯨꯝ ꯁꯤꯔꯣꯝꯗ ꯅꯣꯡꯄꯣꯛꯂꯣꯝꯗ ꯅꯠꯇꯕ ꯑꯥ ꯀꯩ ꯍꯥꯏꯁꯤꯔꯥ ꯈꯪꯗꯦ ꯑꯗꯩꯒꯤ ꯅꯣꯡ ꯃꯪꯪꯂꯛꯑꯦ
ꯎꯝ ꯑꯩꯈꯣꯏꯒꯤ ꯌꯣꯡꯆꯥꯛ ꯄꯥꯝꯕꯤꯗꯣ ꯇꯕ꯭ꯔꯣ ꯑꯈꯣꯏ ꯌꯣꯡ ꯆꯥꯛ ꯄꯥꯝꯕꯤꯗꯣ ꯁꯤꯒꯦ ꯇꯧꯋꯦ
ꯈꯨꯏꯔꯛꯄꯒꯨꯝ ꯇꯧꯋꯦ ꯎꯝ ꯁꯤ ꯌꯥꯝ ꯄꯥꯝꯃꯨꯋꯦ ꯑꯗꯨꯅꯦ
ꯑꯁ ꯃꯊꯛ ꯇꯣ ꯃꯤ ꯀꯩꯅꯣ ꯇꯧꯗꯕ꯭ꯔꯥ ꯇꯧꯕ꯭ꯔꯥ ꯍꯪꯒꯥꯄꯜ ꯃꯆꯨ ꯆꯨ ꯂꯥꯛꯄ꯭ꯔꯥꯕ ꯃꯥꯅꯁꯤꯡꯗꯣ ꯍꯥ
ꯌꯥꯝꯅꯗꯤ ꯈꯨꯏꯗꯦꯗꯨ ꯈꯨꯏꯔꯒ ꯁꯤꯒꯗꯧꯕ ꯃꯥꯜꯂꯦ
ꯈꯨꯏꯕꯩ ꯖꯒꯥꯗꯣ ꯑꯩꯈꯣꯏ ꯊꯥꯡꯅ ꯌꯥꯊꯠꯂꯗꯤ ꯍꯤꯡꯉꯦ ꯍꯥꯏꯅꯗ꯭ꯔꯣ
ꯈꯪꯗꯤꯅꯦ
ꯑꯗꯨꯃꯥꯏꯅ ꯇꯧꯑꯣ ꯃꯇꯣꯟꯗꯔꯕ ꯈꯨꯏꯙꯕꯗꯣ
ꯅꯠ ꯅꯠꯇꯦ ꯄꯨꯂꯞ ꯄꯨꯂꯞ ꯍꯥꯏꯁꯤꯔ ꯃꯥ ꯎꯝ ꯀꯔꯤꯍꯥꯏꯁꯤ ꯔꯥ ꯃꯥꯒꯤ ꯃꯥꯅ ꯑꯅꯧꯕ ꯊꯣꯛꯂꯛꯀꯗꯕ ꯃꯐꯝꯗꯣ ꯇꯕ꯭ꯔꯥ ꯑꯗꯨ ꯃꯐꯝꯗ ꯎꯝ ꯎꯝ ꯎꯝ ꯀꯔꯤ ꯍꯥꯏꯁꯤꯔ ꯌꯦꯜꯂꯣ ꯃꯆꯨ ꯊꯣꯛꯑꯒꯀꯣ ꯑꯗꯨꯝ ꯀꯦꯟꯕ ꯍꯧꯔꯛꯑꯦꯕ
ꯑꯁ ꯑꯣꯏꯗꯧ ꯃꯥꯟꯗꯦ ꯑꯗꯤ
ꯑꯣꯏꯗꯧ ꯃꯥꯟꯗ꯭ꯔꯦ ꯀꯞꯅꯤꯡꯉꯦ
ꯁꯤꯔꯗꯤ ꯃꯊꯪ ꯆꯍꯤꯅꯤ ꯄꯥꯜꯂꯔꯣꯏꯅꯦ ꯆꯥꯕ ꯐꯪꯉꯔꯣꯏꯅꯦ ꯑꯩꯁꯨ
ꯐꯪꯉꯔꯣꯏ ꯐꯪꯉꯔꯣꯏ
ꯌꯥꯝ ꯅꯨꯡꯉꯥꯏꯖꯗꯦꯗ ꯁꯤꯗꯅꯕ ꯐꯖꯅ ꯂꯥꯏ ꯈꯣꯏꯔꯝꯃꯣꯍꯦ
ꯎꯝ ꯑꯣꯏꯔꯔꯣꯏ ꯎꯝ ꯇꯥꯏ
ꯐꯖꯅ ꯇꯧꯔꯝꯃꯣ ꯑꯣꯏꯔꯣꯏ ꯍꯥꯏꯕꯗꯤ ꯌꯥꯔꯣꯏꯍꯦ ꯑꯣꯏꯅꯤꯍꯦ ꯅꯪꯅ ꯑꯣꯏꯅꯕ ꯇꯧꯗꯤ ꯑꯣꯏꯅꯤꯍꯦ
ꯑꯣꯏꯔꯔꯣꯏꯗ ꯍꯤꯗꯥꯛꯁꯨ ꯂꯩꯇꯦ
ꯍꯤꯗꯥꯛꯅ ꯇꯤꯟ ꯇꯤꯟꯒꯨꯝꯕꯗꯤ ꯂꯩꯌꯦ ꯍꯥꯏꯕꯅꯤ ꯃꯅꯨꯡꯗ ꯑꯍꯣꯕ ꯖꯒꯥꯗ ꯇꯤꯟꯒꯨꯝꯕ ꯂꯩꯒꯜꯂꯦ ꯍꯥꯏꯕꯅꯦ
ꯑꯍꯣꯕꯁꯨ ꯎꯗꯕꯀꯣ ꯇꯤꯟ ꯆꯥꯕꯁꯨ ꯈꯪꯗꯕ ꯀꯃꯥꯏꯅ ꯁꯤꯕꯖꯥꯠꯔ ꯈꯪꯉꯦ ꯁꯤꯒꯦ ꯇꯧꯔꯦꯕ ꯃꯥꯗꯣ ꯍꯤꯡꯒꯗꯕ ꯃꯥꯟꯗ꯭ꯔꯦ
ꯑꯗꯨꯅꯦ ꯌꯣꯡꯆꯥꯛ ꯄꯥꯝꯕꯤꯗꯤꯀꯣ ꯑꯗꯨꯃꯥꯏꯅ ꯌꯥꯝ ꯊꯨꯅ ꯁꯤꯌꯦꯕ ꯑꯥꯗ ꯇꯟꯕ ꯑꯃ ꯌꯥꯎꯋꯤꯗ ꯑꯗꯨꯅ ꯆꯍꯤ ꯈꯨꯗꯤꯡ ꯃꯤꯗꯤ ꯊꯥꯕꯅꯦ
ꯑꯁ ꯊꯥꯅꯤꯡꯗ꯭ꯔꯦꯗ ꯑꯗꯨꯝ ꯁꯤꯔꯗꯤ ꯀꯗꯥꯏꯗꯒꯤ
ꯑꯦ ꯑꯁ ꯆꯥꯒꯦ ꯍꯥꯏꯔꯒꯗꯤ ꯗꯨꯝ ꯊꯥ ꯇꯥꯕꯅꯦ ꯁꯤꯔ ꯁꯤ ꯗꯨꯝ ꯁꯤꯔ ꯑꯗꯨꯝ ꯊꯥꯕ ꯑꯗꯨꯝ ꯁꯤꯔ ꯊꯥ ꯂꯦꯞꯇꯕꯤꯗ
ꯎꯝ
ꯅꯣꯏꯗꯤ ꯆꯥꯕ ꯐꯪꯉꯦ ꯑꯩꯁꯨ ꯐꯪꯉꯦ ꯅꯣꯏꯁꯨ ꯐꯪꯉꯦ ꯐꯠꯇ꯭ꯔꯣ ꯅꯣꯏ ꯍꯟꯗꯛ ꯀꯩꯅꯣꯝ ꯂꯩꯕꯗꯣ ꯊꯥꯗ ꯆꯨꯖꯥꯛ ꯊꯥꯗ꯭ꯔꯣ
ꯆꯨꯖ ꯇꯪ ꯊꯥꯏꯌꯦ
ꯗꯨꯝ ꯆꯥꯕ ꯌꯥꯗ꯭ꯔꯤꯕ
ꯎꯝ ꯊꯣꯛꯂꯛꯇ꯭ꯔꯤ
ꯑꯦ ꯅꯣꯏ ꯊꯥꯕ ꯊꯦꯡꯃꯟꯕ ꯊꯦꯡꯃꯟꯕꯩ ꯑꯣꯏꯔꯝꯅꯤ ꯃꯤ ꯆꯥꯅꯔꯦꯅꯦ
ꯎꯝ ꯊꯦꯡꯉꯦ ꯑꯗꯨꯒꯤ
ꯑꯥ ꯑꯦꯄ꯭ꯔꯤꯜꯗ ꯊꯥꯔꯕꯅꯤ ꯑꯥ ꯃ꯭ꯔꯥꯁ ꯑꯦꯄ꯭ꯔꯤꯜ ꯑꯦꯄ꯭ꯔꯤꯜꯗ
ꯈꯪꯗꯦ ꯃꯥꯔꯆ ꯑꯦꯄ꯭ꯔꯤꯜ ꯑꯗꯨꯋꯥꯏꯗ ꯑꯣꯏꯔꯝꯅꯤ
ꯃꯤꯗꯤ ꯃ꯭ꯔꯥꯁ ꯃꯤꯗꯤ ꯃꯥ ꯃꯥꯔꯁ ꯑꯍꯥꯟꯕ ꯍꯞꯇꯥ ꯅꯣꯡꯈꯥ ꯇꯥꯔꯛꯖꯗꯣ ꯑꯗꯨꯗꯒꯤ ꯊꯥꯕ ꯍꯧꯔꯕꯅꯤ
ꯎꯝ ꯑꯈꯣꯏꯒꯤꯗꯤ ꯋꯦꯗ꯭ꯔꯁꯦ ꯈꯪꯗꯦ
ꯅꯣꯏ ꯊꯥꯕ ꯊꯦꯡꯃꯟꯒꯔꯦꯕ ꯍꯥꯍꯥ ꯍꯥ ꯑꯁ
ꯇꯨꯝꯅꯤꯡꯉꯦ
ꯆꯥꯛ ꯃꯣꯛ ꯆꯥꯒꯦꯔ ꯆꯥꯔꯣꯏꯗ꯭ꯔꯣ
ꯊꯪꯗꯦ ꯈꯤꯇꯪ ꯆꯥꯁꯤꯔ
ꯆꯥꯎ ꯀꯩꯅꯣ ꯆꯥꯛꯄꯨ ꯆꯥꯛ ꯆꯥꯇꯥꯏꯌꯦ
ꯎꯝ
ꯆꯥꯔꯣ ꯆꯥꯔꯣ ꯆꯥꯔꯒ ꯃꯨꯛ ꯌꯥꯝ ꯌꯥꯝ ꯆꯥꯒꯗꯝꯅꯤ
ꯏꯟꯁꯥꯡ ꯍꯥꯎ ꯇꯥꯕꯅꯤꯅ ꯌꯥꯝ ꯌꯥꯝ ꯆꯥꯕ ꯌꯥꯗꯦꯕ
ꯎꯝ ꯍꯥ ꯍꯥ ꯍꯥ ꯅꯪ ꯂꯥꯛꯅꯤꯡꯉꯥꯏ ꯉꯥ ꯑꯌꯥꯏꯕ ꯂꯧꯋꯣ ꯀꯥꯡꯁꯣꯏꯒꯨꯝꯕ ꯊꯣꯡꯕꯗ ꯊꯥꯛꯅꯕ
ꯎꯝ ꯄꯩꯁꯥ ꯂꯩꯇ꯭ꯔꯒ ꯄꯩꯁꯥ ꯂꯩꯕ ꯀꯥꯟꯗ ꯂꯩꯁꯤ
ꯎꯝ ꯑꯁ ꯅꯪꯄꯩꯁꯥ ꯂꯩꯗꯨꯗꯤ ꯃꯔꯨꯞ ꯐꯪꯉꯤꯗꯨꯗꯤ ꯍꯤ ꯃꯔꯨꯞ ꯐꯪꯉꯤꯗꯨꯗꯤ
ꯂꯩꯇ꯭ꯔꯦ ꯂꯣꯏꯟ ꯆꯠꯀꯅꯤ ꯑꯗꯨ ꯀꯩꯅꯣ ꯐ꯭ꯔꯥꯏ ꯔꯥꯏꯁꯀ ꯆꯧꯗꯨꯗꯤ ꯑꯩꯅ ꯂꯩꯕꯤꯒꯦ ꯍꯥꯏꯕꯅꯦ
ꯏꯁ ꯏꯁ
ꯄꯩꯁꯥ ꯂꯩꯇꯦ ꯑꯩ
ꯌꯥꯝ ꯅꯨꯡꯁꯤꯗ